ꯀꯣ
ꯑꯗꯨꯔꯒꯤꯦ
ꯑꯣꯍꯣ ꯑꯩ ꯁꯨꯝ ꯃꯌꯥꯝ ꯁꯨꯝ ꯋꯥꯔꯤ ꯇꯧꯔꯛꯃꯤ ꯆꯥꯗꯤ
ꯀꯩꯀꯩ ꯋꯥꯔꯤ ꯌꯔꯤꯖꯥꯠꯅꯣ
ꯎꯝ ꯂꯣꯏ ꯁꯨꯔꯦ ꯑꯗꯨꯅꯤꯁꯤ ꯍꯧꯖꯤꯛꯀꯥꯟꯒꯤ ꯑꯩ ꯉꯁꯥꯁꯨ ꯌꯥꯎꯔꯦ ꯋꯥꯔꯜ ꯀꯞꯀꯤꯁꯨ ꯑꯗꯨꯝ ꯌꯥꯎꯔꯦ
ꯑ ꯌꯥꯗ ꯑꯗꯨꯗꯣꯏꯅꯤ ꯃꯇꯝ ꯃꯇꯝꯒꯤ ꯋꯥꯔꯤꯁꯦ
ꯋꯥꯅꯤ ꯃꯥꯅꯤ ꯑꯗꯨꯝ ꯊꯂꯛ ꯊ ꯊꯣꯛꯂꯛꯄ ꯉꯥꯏꯍꯥꯛ ꯉꯥꯏꯍꯥꯛꯀꯤ ꯑꯗꯨꯝ ꯅꯨꯡꯉꯥꯏ ꯅꯨꯡꯉꯥꯏꯕ ꯑꯗꯨꯝ ꯁꯥꯔꯦ ꯑꯗꯨꯗꯤ
ꯎꯝ
ꯍꯧꯖꯤꯛꯀꯥꯟꯁꯤꯕꯨ ꯄ꯭ꯔꯣ ꯀꯩꯅꯣꯅ ꯋꯥꯔꯜ ꯀꯞꯁꯤꯕꯨ ꯀꯃꯥꯏ ꯇꯧꯔꯤꯒꯦ
ꯑꯣ ꯑꯗꯨꯝ ꯂꯩꯔ ꯍꯥꯏꯗꯨꯅꯦꯗ
ꯑꯣ ꯀꯔꯣꯝꯕ ꯊꯝꯗ ꯀꯁ ꯁꯨꯝ ꯂꯧꯗꯧ ꯀ ꯃꯥꯟꯒꯦ
ꯇꯤꯟꯁꯦ
ꯍꯛꯁꯦ ꯇꯝꯕ ꯉꯝꯗꯣꯏꯅꯦ ꯍꯦꯛ ꯈꯥꯏꯗꯣꯛꯎꯔꯁꯨ ꯑꯃꯨꯛ ꯂꯧꯔꯛꯇ꯭ꯔꯒꯩꯗꯤ ꯑꯃꯨꯛ ꯃꯈꯈꯟꯅꯤꯅꯤꯡ ꯉꯥꯏꯇꯅꯤ
ꯎ ꯕ꯭ꯔꯣꯅꯁꯨ ꯈꯥꯖ ꯑꯃꯗꯤ ꯔꯧꯒꯅꯤ ꯑꯅ ꯍꯥꯏꯗꯤ ꯂꯧꯕ ꯂꯧꯗꯕ ꯑꯗꯨꯗꯤ ꯃꯔꯥꯏꯕꯀꯤꯁꯨ ꯂꯩꯗꯅ
ꯑꯩꯁꯦ ꯀꯩꯅꯣ ꯕ꯭ꯔꯥꯖꯤꯟꯗꯤ ꯂꯩꯗꯤ ꯂꯩꯕꯅꯦ ꯑꯗꯨꯅꯦ ꯃꯥꯔꯖꯥꯎꯇ
ꯑꯣ ꯅꯗ ꯀ ꯏꯟꯖꯣꯔꯤ ꯂꯩꯕ꯭ꯔꯣ ꯃꯥꯜꯂꯦ
ꯃꯥꯁꯨ ꯀꯩꯅꯣꯒꯤ ꯀꯩꯅꯣ ꯃꯈ꯭ꯋꯥꯡ ꯈꯔ ꯑꯣꯅꯥ ꯌꯦꯟ ꯀꯃꯥꯏꯅ ꯇꯧꯈꯤꯕꯅꯦ
ꯈꯪꯗꯦ ꯀꯩꯅꯣꯁꯨ ꯑꯗꯨꯝ ꯊꯣꯛꯂꯛꯄꯕꯨꯗꯤ ꯌꯥꯏ ꯍꯧꯖꯤꯛꯀꯥꯟꯗꯤ ꯀꯩꯅꯣ ꯁꯤ ꯌꯧꯔꯕꯅꯤꯅ ꯅꯋꯥꯎꯁꯨ ꯌꯧꯅꯔꯕꯅꯤꯅ ꯊꯥꯗꯣꯔꯛꯀꯗꯧꯅꯤ ꯃꯥꯜꯂꯦ ꯑꯗꯣ ꯈꯪꯗꯦ ꯃꯥꯒꯤ ꯔꯣꯗꯔꯣ ꯐꯠꯇ꯭ꯔꯒꯗꯤ ꯑꯗꯨꯝ ꯂꯦꯞꯇꯣꯔꯤꯕꯗꯤ ꯑ ꯃꯥꯁꯦ ꯑꯗꯨꯝ ꯈꯔ ꯁꯣꯏꯒꯠ ꯁꯣꯛꯀꯟꯕ ꯃꯥꯜꯂꯦ ꯃꯁꯥꯁꯦ ꯈꯪꯗꯦ ꯕꯣꯜ ꯁꯥꯟꯅꯕ ꯀꯥꯟꯗ ꯑꯗꯨꯝ ꯁꯣꯛꯄꯒꯤ ꯃꯍꯡꯗ ꯑꯗꯨꯝ ꯂꯩ
ꯁꯣꯛꯀꯜꯂ ꯁꯣꯛꯀꯜꯂꯦ ꯍꯥꯏꯗꯤ ꯁꯣꯀꯜꯂ ꯍꯥꯏꯗꯤ ꯃꯥꯅꯁꯨ ꯈꯔ ꯍꯦꯟꯖꯤꯟꯕ ꯃꯥꯏꯁꯨ ꯑꯗꯨꯝ ꯈꯔꯥ ꯗꯨꯝ ꯒꯥꯞ ꯅꯣꯡ ꯑꯗꯨ ꯑꯗꯨ ꯈꯔ ꯀꯩꯅ ꯃꯔꯣ ꯑꯗꯨ ꯇꯧꯕꯗ ꯍꯦꯟꯗꯣꯛꯇꯦ ꯃꯥꯁꯨ ꯈꯔ ꯍꯦꯟꯖꯤꯜꯂꯦꯕ ꯁꯣꯛꯄ ꯀꯥꯏꯗꯩ ꯑꯃꯨꯛ ꯁꯛꯄ ꯍꯧꯒꯠꯄ ꯉꯝꯗꯕꯤꯁꯨ ꯐꯤꯕꯝꯅꯤ ꯑꯗꯨ ꯃꯥ
ꯍꯣꯏꯅꯦ ꯑꯗꯨ ꯑꯣꯏꯔꯝꯕꯁꯨ ꯌꯥꯏꯅꯦ ꯑꯇꯩ ꯑꯅꯤꯗꯨꯗꯤ ꯀꯌꯥꯕꯨ ꯁꯣꯛꯏꯦ ꯈꯣꯠꯂꯁꯨ ꯀꯌꯥꯝ ꯀꯟꯅ ꯁꯥꯊꯤꯅ ꯁꯣꯛ ꯄꯗꯤ ꯇꯥꯗꯦ ꯃꯥꯗꯤ ꯌꯥꯝ ꯁꯥꯊꯤ ꯁꯥꯊꯤꯅꯥ ꯁꯣꯛꯄ ꯃꯥꯜꯂꯦ
ꯎꯝ ꯃꯥ ꯃꯥꯅ ꯇꯧꯕ ꯍꯥꯏꯗꯨꯅꯦ ꯃꯥ ꯃꯥ ꯇꯧꯕ ꯃꯥ ꯃꯥ ꯐꯪꯕ ꯍꯥꯏꯗꯣ
ꯃꯥꯅꯤ ꯃꯥꯅꯤ ꯍꯦꯟꯖꯟꯃꯜꯂꯁꯨ ꯀꯩꯅꯣ ꯇꯧꯋꯦꯗꯨꯅꯦ
ꯍꯦꯟꯖꯤꯜꯂꯁꯨ ꯕꯤꯔꯥ ꯀꯥꯏꯌꯦ ꯗꯣ ꯎ ꯆꯥꯡ ꯑꯝꯗ ꯗꯨꯝ ꯂꯩꯔꯗꯤ ꯑꯗꯨꯅꯤ ꯆꯥꯡ ꯑꯝꯗ ꯂꯩꯔꯗꯤ ꯐꯕ
ꯀꯩꯅꯣ ꯍꯣꯏꯗꯣ ꯑꯗꯨꯝ ꯐꯖꯅ ꯁꯥꯟꯅꯔꯤ ꯃꯥꯜꯂꯦ ꯚꯕꯥꯄꯤ ꯍꯣꯏꯁꯨ ꯑꯗꯨꯝ ꯐꯖꯅ ꯁꯥꯟꯅꯕ ꯃꯥꯜꯂꯤ
ꯎꯝ ꯕꯥꯄꯦ ꯈꯣꯏ ꯑꯗꯨꯝ ꯃꯥ ꯑꯗꯨꯝ ꯐ꯭ꯔꯥꯟꯁꯀꯤ ꯃꯥ ꯐꯖꯅ ꯑꯗꯨꯝ ꯁꯥꯟꯅꯕ ꯃꯥꯜꯂꯤ ꯑꯥꯏ ꯗꯤ ꯃꯥ ꯅꯍꯥꯁꯨ ꯑꯣꯏꯔꯤꯗꯅ ꯎ ꯅꯍꯥ ꯑꯣꯏ ꯍꯥꯏꯖꯔ꯭ꯁꯨ ꯁꯨꯝ ꯀꯅꯣꯒꯤ ꯅꯦꯃꯥꯔ ꯃꯦꯁꯤ ꯔꯣꯅꯥꯜꯗꯣ ꯃꯣꯏ ꯑꯍꯨꯝꯗꯤ ꯂꯥꯁꯨ ꯑꯣꯏꯔꯝꯃꯤꯅꯥ ꯕꯥꯄꯦ ꯈꯣꯏꯅ ꯑꯗꯨꯝ ꯄꯥꯏꯔꯛꯑꯅꯤꯕ
ꯃꯥꯅꯦ ꯃꯥꯅꯦ ꯕꯥꯥꯄꯦ ꯍꯣꯏꯅꯗꯤ ꯑꯗꯨꯝ ꯋꯥꯔꯜ ꯀꯞꯁꯦ ꯑꯗꯨꯝ ꯀꯩꯅꯣ ꯇꯧꯔꯛꯑꯅꯤ ꯍꯥꯏꯗꯤ ꯃꯣꯏ ꯅꯍꯥ ꯉꯥꯛꯇꯁꯨ ꯑꯣꯏ ꯃꯣꯏ ꯇꯤꯝꯗꯨꯗꯤ ꯍꯧꯖꯤꯛ ꯑꯍꯟ ꯗꯤ ꯑꯝꯇꯕꯨ ꯌꯥꯎꯗꯕ ꯃꯥꯜꯂꯦ
ꯑꯩꯈꯣꯏ ꯃꯣꯏꯅ ꯑꯗꯨꯝ ꯄꯥꯏꯔꯛꯑꯅꯤ ꯍꯥꯏꯕꯩꯁꯨ ꯀꯩꯅꯣꯗꯗꯤ ꯂꯩꯌꯦ ꯍꯧꯖꯤꯛ ꯍꯥꯟꯅꯩ ꯁꯥꯟꯅꯔꯝꯕ ꯎꯝ ꯍꯥꯟꯅꯒꯤ ꯁꯥꯟꯅꯔꯝꯕꯁꯤꯡꯁꯦ ꯑꯗꯨꯝ ꯇꯣꯡꯅꯔꯛꯑꯝꯅꯤꯅ
ꯑꯥ ꯎꯝ ꯑꯌꯝꯕꯗꯤ ꯇꯤꯌꯥꯔ ꯆꯠꯅꯈ꯭ꯔꯕ ꯃꯥꯜꯂꯦ ꯍꯟꯗꯛꯀꯤ ꯋꯥꯔꯜ ꯀꯞ ꯋꯥꯔꯜ ꯀꯞ ꯆꯠꯅꯁꯨ ꯌꯥꯎꯔꯦ ꯃꯃꯥꯡ ꯋꯥꯔꯜ ꯀꯞꯇ ꯂ ꯂꯩꯍꯧꯕꯁꯨ ꯌꯥꯎꯔꯦ ꯑꯗꯨꯅ ꯑꯔꯤꯕꯗꯤ ꯀꯌꯥꯗꯤ ꯎꯗ꯭ꯔꯦ ꯊꯥꯏꯅꯒꯤ ꯑꯐꯥꯎꯕ ꯄ꯭ꯂꯦꯌꯥꯔꯒꯩ ꯍꯥꯏꯒꯗ꯭ꯔꯥ ꯕꯦꯇꯔꯤꯌꯥꯟ ꯍꯥꯏꯒꯥꯗ꯭ꯔ ꯍꯧꯖꯤꯛꯀꯥꯟꯗꯤ ꯂꯣꯏ ꯄꯣꯊꯥꯅꯈ꯭ꯔꯦ ꯃꯦꯁꯤ ꯔꯣꯅꯥꯜ ꯗꯣ ꯍꯣꯏ ꯁꯥꯟꯅꯔꯤꯁꯤ ꯃ ꯉꯥꯏꯔꯦ
ꯎꯝ ꯀꯩꯅꯣ ꯍꯣꯏꯒꯤ ꯄꯣꯔꯇꯨꯒꯜꯅ ꯂꯩꯍꯧꯔꯥ ꯖꯥꯠꯂꯥ ꯈꯪꯗꯦꯗꯥ ꯑꯩ ꯉꯔꯥꯡ ꯃꯦꯁꯇꯣ
ꯄꯣꯔꯇꯨꯒꯜ ꯂꯩꯍꯧꯗꯦ ꯃꯊꯪ ꯃꯣꯏ ꯀꯩꯅꯣꯒ ꯇꯥꯈꯔꯦ ꯏꯁꯄꯦꯟꯒ ꯇꯥꯈꯔꯦ ꯃꯣꯏꯅꯑꯀꯣꯏ ꯀ꯭ꯔꯣꯁꯤꯌꯥꯗꯣ ꯇꯨ ꯋꯥꯟꯗ ꯃꯣꯏꯅ ꯀꯥꯈ꯭ꯔꯦ ꯑꯣ ꯂꯩꯍꯧꯔꯦ ꯂꯨꯀꯥꯕꯣꯔꯗꯤ ꯁꯣꯏꯒ ꯃꯣꯏ ꯂꯣꯏ ꯂꯩꯍꯧꯔꯦ ꯀꯞꯇꯅ
ꯀꯩꯅꯣꯒꯤꯗꯣ ꯍꯂꯥꯟꯒꯤꯗꯣ ꯀꯩꯅꯣꯝꯃ ꯑꯣꯏꯒꯤ ꯗꯥꯏꯅꯦ ꯃꯥꯒꯤꯗꯣ
ꯁꯨꯗꯦꯟ ꯑꯣꯏꯕ ꯃꯥꯜꯂꯤ ꯍꯜꯂꯥꯑꯗ ꯁ꯭ꯋꯤꯗꯦꯟꯗ ꯀꯔ ꯑꯣꯏꯔꯒꯣꯏ ꯁ꯭ꯋꯤꯖꯔꯂꯦꯟꯒꯤ ꯑꯣꯏꯔꯝꯃꯣꯏ ꯅꯣꯔꯋꯦ ꯅꯣꯔꯋꯦ ꯍꯥꯏꯕ꯭ꯔꯥ ꯁꯋꯗꯦꯟ ꯍꯥꯏꯕ꯭ꯔꯥ ꯍꯥꯏꯒꯨꯝ ꯇꯧꯕꯅꯦ ꯅꯣꯔꯋꯦ ꯑꯣꯏ ꯃꯥꯜꯂꯦ ꯃꯥꯗꯣ
ꯎꯝ ꯃꯥꯁꯨ ꯑꯗꯨꯝ ꯐꯖꯅ ꯁꯥꯟꯅꯩꯌꯦꯕ ꯑꯗꯨ ꯃꯥꯁꯦ ꯂꯝꯁꯦ ꯑꯩꯅ ꯑꯩꯅꯥ ꯃꯨꯟꯅꯥ ꯌꯦꯡꯁꯤꯟꯗꯕ
ꯑ ꯂꯝꯗꯣ ꯃꯣꯏ ꯂꯝꯗꯣ ꯀꯌꯥ ꯀꯩꯅꯣ ꯑꯣꯏꯕ ꯑꯣꯏꯗꯕꯅꯤꯅ ꯑꯁ ꯅꯤꯡꯁꯤꯡꯕꯗꯤ ꯈꯔ ꯋꯥꯕꯅꯦ ꯅꯣꯔꯋꯦꯔ ꯔꯥ ꯀꯩꯅꯣꯝ ꯑꯣꯏꯕꯅꯦ ꯃꯣꯏꯒꯤ ꯂꯝꯗꯣ ꯃꯣꯏꯒꯤ ꯃꯥꯏꯊꯤꯒ ꯊꯧꯕꯒꯤ ꯑꯃ ꯂꯩꯗꯅ ꯃꯣꯏ ꯑꯣꯏꯔꯝꯒꯅꯤ ꯑꯗꯨꯒ ꯍꯨꯖꯤꯛ ꯅꯨꯡꯗꯥꯡ ꯑ
ꯊ
ꯍꯧꯖꯤꯛꯅ ꯀꯩꯅꯣꯝ ꯂꯩꯕꯅꯦ ꯃꯕꯣꯔꯣꯛꯀꯣꯛ ꯀꯅꯥꯅꯣꯝ ꯂꯩꯕꯥꯒꯤꯝ ꯇꯧꯕꯅꯦ ꯃꯥꯄꯜ ꯃꯈꯥꯏꯒꯤꯗꯅ ꯀꯩꯅꯣꯒ ꯃꯕꯣꯔꯣꯛꯀꯣꯛ ꯀꯩ ꯂꯝꯒ ꯅꯣꯝ ꯇꯥꯒꯤꯕꯅꯤ
ꯉꯁꯤꯗꯤ ꯕꯣꯟꯒ ꯌꯦꯡꯉꯔꯣꯏꯗ ꯉꯔꯥꯡ ꯄꯨꯡ ꯊꯦꯡꯅ ꯂꯧꯕꯨꯛ ꯆꯠꯇꯧ ꯉꯁꯤ ꯂꯧꯕꯨꯛꯇ ꯆꯠꯍꯧꯗ꯭ꯔꯦ ꯑꯌꯨꯛ ꯉꯟꯇ ꯆꯠꯆꯒꯗꯝꯅꯦꯕ
ꯇꯨꯝꯕ ꯀꯥꯏꯕꯁꯨ ꯊꯕꯛꯁꯦ ꯑꯗꯨꯝ ꯁꯣꯏꯕꯅꯤ
ꯌꯥꯗꯦꯕ
ꯌꯥꯗꯦ
ꯊꯕꯛ ꯆꯠꯇꯧꯕ ꯉꯁꯤꯗꯤ ꯌꯦꯡꯒꯔꯣꯏꯁꯦ ꯍꯥꯏꯌꯦ ꯎꯝ ꯈꯪꯗꯦ ꯎ ꯑꯗꯨ ꯍꯣꯔꯦꯟ ꯃꯑꯣꯡ ꯌꯦꯡꯕ ꯍꯥꯏꯗꯨꯅꯤ
ꯑꯊꯦꯡꯕꯒꯤ ꯌꯦꯗ꯭ꯔꯒꯥꯕꯨꯗꯤ ꯍꯣꯔꯦꯟ ꯅꯨꯡꯗꯥꯡ ꯑꯉꯟꯕꯒꯤ ꯄꯨꯡ ꯃꯥꯔꯤ ꯏꯁ꯭ꯋꯥꯒꯤꯗ ꯌꯥꯗꯦ ꯍꯧꯖꯤꯛ ꯌꯦꯡꯊꯣꯛꯎꯨꯔꯒꯗꯤ ꯍꯣꯔꯦꯟꯒꯁꯨ ꯑꯃꯨꯛ ꯁ ꯃꯥꯔꯤ ꯃꯔꯤ ꯁꯅꯒꯤꯗꯣꯏꯅꯦ ꯑ
ꯌꯦꯡꯅꯤꯡꯂꯥꯗꯤ ꯃꯔꯤ ꯃꯔꯤ ꯑꯗꯨꯝ ꯑꯩꯗꯤ ꯌꯦꯡꯅꯤꯡꯕ ꯍꯥꯏꯁꯤꯗꯤ ꯑꯗꯨꯝ ꯌꯦꯡꯅꯤꯡꯕꯅꯦ ꯑꯗꯨ
ꯃꯥꯅꯦ ꯃꯥꯅꯦ ꯍꯥꯏꯗꯤ ꯑꯃ ꯂꯣꯏꯁꯝ ꯂꯣꯏꯁꯝ ꯍꯧꯗꯣꯔꯣꯁꯤꯕꯨ ꯑꯗꯨꯝ ꯁꯝꯊꯈꯤꯕꯗ ꯑꯗꯨꯝ ꯅꯣꯡꯉꯥꯟꯗꯣꯏ ꯗ ꯉꯥꯏ ꯊꯕꯛ ꯑꯃꯨ ꯂꯩꯕꯅꯤꯅ ꯊꯕꯛ ꯇꯧꯗ ꯀꯥꯏꯔꯅꯤ
ꯃꯥꯅꯦ ꯑꯃꯨꯛ ꯀꯩꯅꯣ ꯊꯕꯛ ꯃꯐꯝꯗꯨꯗ ꯑꯃꯨꯛ ꯇꯨꯝꯅꯤꯡꯕ ꯂꯥꯛꯄꯣꯏ ꯌꯥ ꯍꯦꯛꯇ ꯅꯣꯟꯊꯔ ꯅꯣꯟꯊ ꯃꯣꯟꯊꯔ ꯃꯣꯟꯊꯔ ꯂꯩꯔꯨ ꯅꯨꯡꯉꯥꯏꯕ ꯅꯠꯇꯦꯕ
ꯅꯠꯇꯇꯩ ꯀꯥꯂꯦꯟꯒ ꯑꯣꯏꯁꯜꯂꯦꯗꯣ ꯑꯗꯨꯣ ꯎꯏꯕꯗꯗꯤ ꯅꯨꯡꯉꯥꯏꯗꯣꯏꯔꯤꯕꯅꯤ
ꯑꯁ ꯅꯨꯡꯉꯥꯏꯗ꯭ꯣꯏꯅꯤꯗꯤ ꯊꯕꯛꯀ ꯇꯧꯔꯣꯏꯗ꯭ꯔꯤꯉꯩꯗ ꯀꯗꯥꯏꯗ ꯋꯥꯅꯣꯗꯣ ꯑꯗꯨ ꯃꯇꯧ ꯌꯥꯕꯥ ꯅꯠꯇꯦ ꯊꯕꯛ ꯍꯥꯏꯗꯤ ꯊꯕꯛ ꯂꯩꯕ ꯀꯩꯅꯣ ꯃꯇꯝꯁꯦ ꯁꯤꯃꯥꯗꯤ ꯐꯖꯅ ꯇꯨꯝꯃꯒ ꯀꯔꯤꯒꯤ ꯕꯣꯜ ꯍꯥꯏꯔꯒ ꯐꯖꯅ ꯇꯨꯝꯁꯤꯟꯈꯤꯕꯅ ꯐꯩꯌꯦꯕ ꯑꯩ ꯑꯩ ꯉꯁꯤ ꯑꯩ ꯉꯝꯇ꯭ꯔꯦ ꯑꯩ ꯇꯨꯝꯃꯅꯤ ꯑꯩ ꯇꯨꯝꯒꯤꯗꯣꯔꯤꯕꯅꯤ ꯍꯣꯔꯦꯟ ꯆꯥꯛ ꯆꯥꯗꯔꯤ ꯊ
ꯑꯥ ꯎ
ꯑꯗꯨꯝ ꯌꯦꯡꯗꯤ ꯌꯦꯡꯉꯦꯕꯨ ꯐꯣꯟꯗꯁꯨ ꯑꯗꯨꯝ ꯌꯦꯡꯉꯦ ꯑꯩ ꯑꯗꯨꯝ ꯃꯌꯥꯝ ꯌꯦꯡꯕꯅ ꯑꯗꯨꯝ ꯌꯥꯎꯗꯤ ꯌꯥꯎꯋꯦ
ꯑꯥ
ꯑꯗꯨꯒ ꯐꯝꯕꯗ ꯈ꯭ꯋꯥꯡꯅ ꯑꯗꯨꯝ ꯂꯅꯥꯀꯂꯦꯕ ꯑꯩꯁꯦ
ꯑꯥ
ꯈ꯭ꯋꯥꯡꯒꯤ ꯅꯥꯕ꯭ꯔꯦꯅ ꯐꯝꯕꯗ ꯋꯥꯔꯦ ꯑꯗꯩ ꯑꯩ ꯌꯨꯝ ꯌꯨꯝꯗ ꯂꯥꯛꯑꯒ ꯐꯣꯟꯗ ꯑꯗꯨꯝ ꯌꯦꯡꯕ
ꯑꯥ
ꯉꯥꯏꯍꯥꯛꯇꯪ ꯃꯦꯠꯁ ꯅꯨꯡꯉꯥꯏꯔꯒ ꯑꯗꯨ ꯌꯦꯡꯉꯝꯕ ꯃꯦꯠꯁ ꯅꯨꯡꯉꯥꯏꯔꯛꯇ꯭ꯔꯒꯗꯤ ꯀꯩꯗꯧꯒꯦ ꯇꯨꯝꯃꯒꯦꯅ ꯇꯨꯡꯒꯤꯕꯥ
ꯑꯣꯗ ꯍꯥꯏꯗꯤ
ꯌꯨꯝꯗ ꯂꯩꯔꯕꯅꯤꯅ
ꯑꯥ
ꯍꯥꯏꯗꯤ ꯄꯨꯡꯗꯣ ꯑꯗꯨꯝ ꯇꯨꯝꯅꯤꯡꯕ ꯃꯇꯝ ꯇꯨꯝ ꯌꯥꯔꯦꯗꯅ
ꯌꯥꯏ
ꯑꯗꯨꯨꯃꯥꯏꯅ ꯇꯧꯔꯨꯕꯁꯨ ꯑꯗꯨꯝ ꯌꯥꯎꯋꯤ
ꯑꯗꯨꯅꯁꯨ ꯐꯕꯥ ꯑꯃ ꯂꯩ ꯑꯗꯨꯝ ꯃꯌꯥꯝ ꯌꯦꯡꯕꯤꯔ ꯁꯨꯝ ꯁꯥꯡꯗꯥꯈꯤꯕꯗꯒꯤ ꯑꯗꯨꯝ ꯅꯣꯡꯉꯥꯟ ꯑꯗꯨꯁꯨ ꯑꯗꯨ ꯌꯥꯎꯗꯕ ꯅꯠꯇꯦꯕ
ꯁꯔꯨꯛ ꯌꯥꯎꯗꯅꯤ ꯄꯨꯡ ꯃꯉꯥ ꯐꯥꯎꯕꯅꯤ ꯌꯦꯉꯥ ꯇꯨꯝꯕ ꯃꯇꯝ ꯐꯪꯗꯦ ꯃꯤꯠ ꯄꯣꯝꯃꯥ ꯑꯗꯨꯝ ꯍꯥꯏꯗꯤ ꯌꯥꯍꯧꯔꯛꯑꯒꯗꯤ ꯌꯨꯝꯒꯤ ꯃꯤ ꯅꯥ ꯍꯧꯗꯣꯔꯛꯑꯅꯤꯗꯣ ꯑ ꯅꯪꯒꯤ ꯌꯥꯍꯧ ꯊꯦꯡꯕ ꯑꯗꯨ ꯇꯧꯕꯗ ꯇꯧꯕꯅ ꯉꯥꯡꯉꯥꯛꯑꯅꯤ ꯑ ꯑꯗꯩ ꯇꯟꯗꯅ ꯑꯗꯨꯝ ꯑꯩ ꯄꯨꯡ ꯌꯥꯝ ꯀꯟꯅ ꯊꯦꯡ ꯊꯦꯡꯅꯥꯗꯤ ꯍꯥꯏꯗꯤ ꯑꯩꯗꯤ ꯂꯩꯇ꯭ꯔꯦꯕ
ꯑ
ꯊꯥꯗꯣꯛ ꯐꯥꯗꯣꯛ ꯃꯦꯠꯁ ꯈꯔ ꯅꯨꯡꯉꯥꯏꯔꯕ ꯇꯤꯝ ꯀꯩꯀꯥ ꯑꯗꯨꯝ ꯊꯣꯛꯑꯗꯤ ꯑꯗꯨꯝ ꯌꯦꯡꯕ ꯄꯥꯏ
ꯀꯩꯅꯣꯒꯨꯝꯕ ꯑꯣꯏꯗꯤ ꯌꯥꯏ ꯊꯥꯡꯖꯒꯨꯝꯕ ꯁꯨꯇꯤ ꯂꯩꯒꯗꯕ ꯅꯨꯃꯤꯠ ꯑꯣꯏꯗꯤ ꯈꯔ ꯊꯦꯡꯉꯁꯨ ꯌꯥꯏ ꯅꯠꯇꯕꯤꯗ ꯂꯩ ꯃꯇꯝꯗꯗꯤ ꯊꯦꯡꯕ ꯐꯔꯛ ꯇꯥꯕꯩ ꯁ ꯊꯦꯇꯔꯗꯤꯒꯨꯝꯕ ꯇꯥꯔꯒꯕꯨꯗꯤ ꯑꯗꯨꯁꯨꯧꯕ ꯌꯥꯏ
ꯃꯥꯅꯤ ꯃꯥꯅꯦ ꯍꯥꯏꯗꯤ ꯁꯟꯗꯦꯒꯨꯝꯕ ꯍꯥꯏꯗꯤ ꯅꯣꯡꯉꯥꯜꯂ ꯁꯟꯗꯦꯅ ꯍꯥꯏꯔꯗꯤ
ꯇꯔꯨꯛ ꯐꯥꯎ ꯂꯩꯕꯤꯒꯦ ꯌꯥꯔꯤꯕꯅꯤꯗ ꯑꯗꯨ ꯐꯝꯃꯒ ꯃꯤꯠ ꯃꯀꯨꯒꯨꯝꯅ ꯌꯦꯡ ꯂꯩ ꯌꯥ ꯄꯣꯠ
ꯃꯣꯏꯒꯤ ꯄ꯭ꯂꯦꯟꯁꯤꯅ ꯃꯔꯨꯞ ꯑꯃ ꯈꯔ ꯒꯟꯒꯟꯅ ꯊꯝꯃꯗꯤ ꯐꯕ ꯑꯗꯨꯕꯨꯗꯤ ꯂꯝ ꯃꯥꯟꯅꯗꯕꯒꯤ ꯑꯣꯏꯅ ꯑꯣꯏꯧꯔꯝꯒꯅꯤ ꯌꯥꯝ ꯈꯦꯠꯅꯩꯌꯦꯕ ꯑꯩꯈꯣꯏ ꯃꯇꯝꯁꯤꯒ
ꯃꯥꯅꯤ ꯍꯥꯏꯔ ꯀꯩꯅꯣꯒꯤ ꯇꯥꯏꯃꯤꯡ ꯃꯥꯟꯅꯗꯕꯁꯦ
ꯑ
ꯀꯣꯟ ꯔꯅꯤ
ꯑꯩꯈꯣꯏ ꯑꯌꯦꯡꯕ ꯃꯤꯗꯗꯤ ꯌꯥꯝ ꯐꯔꯛ ꯅꯥꯞꯄ ꯊꯕꯛꯅꯦꯕ ꯍ ꯆꯕꯨ ꯂꯩ ꯃꯗ ꯇꯅꯦ
ꯑꯗꯨ ꯀꯩꯅꯣꯁꯦ ꯃꯦꯠꯁ ꯅꯨꯡꯉꯥꯏꯕꯕꯁꯤꯅ ꯅꯨꯃꯤꯗꯥꯡ ꯅꯨꯃꯤꯗꯥꯡ ꯑꯗꯨꯝ ꯇꯥꯕꯁꯦ
ꯑꯥ
ꯍꯣꯏ ꯅꯥꯀꯜꯂꯣꯝꯗꯕꯨꯗꯤ ꯊꯕꯛ ꯆꯠꯅꯔꯕꯅꯤꯅ ꯊꯧꯔꯝꯗꯕꯒꯤ ꯅꯨꯡꯉꯥꯏꯔꯦ ꯑꯗꯨ ꯊꯦꯡꯉꯒꯁꯨ ꯄꯨꯡ ꯇꯔꯥꯃꯥꯊꯣꯏ ꯍꯥꯏꯔꯣ ꯄꯨꯡ ꯑꯃꯒꯨꯝꯕꯗ ꯈꯔ ꯂꯩꯁꯟ ꯕꯥꯔꯣ ꯃꯈꯥꯏꯗ ꯈꯔ ꯂꯩꯁ ꯁ ꯪꯍꯧꯗꯕꯁꯨ ꯌꯥꯗꯒꯨꯝ ꯇꯧ ꯌꯦꯅꯤꯡꯕꯅꯤꯅ ꯅꯣꯡꯉꯥꯜꯂꯒꯗꯤ ꯑꯃꯨꯛ ꯐꯖꯔꯦ ꯑꯗꯨꯗꯒꯤꯗꯤ ꯄꯨꯡꯗ ꯊꯦꯡꯉꯉꯝꯅꯤ ꯇꯨꯝꯕ ꯃꯇꯝꯗ ꯐꯪꯗ꯭ꯔꯦ
ꯎ
ꯁ ꯄꯨꯔꯥ ꯂꯣꯏꯕꯅꯦꯕ ꯍꯛꯆꯥꯡꯁ ꯄꯨꯔꯥ ꯁꯨꯝꯃꯒ
ꯋꯥꯔꯜ ꯀꯞ ꯂꯣꯏꯗ꯭ꯔꯤꯐꯥꯎꯒꯤ ꯀꯩꯅꯣꯗꯤ ꯇꯥꯔꯣꯏꯕ ꯁꯤ ꯍꯧꯖꯤ ꯂꯣꯏꯗ꯭ꯔꯤꯐꯥꯎꯒꯤꯗꯤ ꯌꯦꯡꯅꯤꯡꯕ ꯄꯣꯠ ꯂꯩ ꯀꯩꯗꯧꯕꯅꯤꯗ ꯑꯗꯨꯝ ꯍꯛꯆꯥꯡꯒꯤ ꯑꯗꯨꯝ ꯅꯨꯡꯉꯥꯏꯔꯔꯣꯏꯗꯤ
ꯇꯔ ꯑꯦꯄꯣꯏꯟꯃꯦꯟ ꯌꯥꯝꯗꯣꯏꯅꯦ
ꯑꯗꯨ ꯁꯕ ꯑꯣꯏꯗꯣꯏꯅꯤ ꯃꯥꯅꯤ
ꯄꯦꯁꯦꯟ ꯌꯥꯝ ꯂꯥꯏꯔꯦꯅꯦ ꯃꯣꯏ ꯅꯨꯡꯉꯥꯏꯖꯗꯣꯏꯅꯤ ꯋꯥꯈꯜ ꯂꯩꯥꯏꯅꯥ ꯅꯥ ꯑꯃꯒ ꯌꯥꯎꯅ ꯑꯗꯨ ꯑꯗꯨꯝꯡ ꯃꯤꯠꯊꯨꯔꯦꯒ ꯈ꯭ꯋꯥꯡ ꯅꯥꯔꯦꯒ ꯈꯣꯡ ꯅꯥꯔꯦꯒ ꯂꯥꯛꯅꯈꯤꯗꯉ
ꯈꯔꯕꯨꯗꯣ ꯕꯕꯤꯠ ꯅꯥꯔꯦ ꯕꯕꯤꯠ ꯀꯩꯅꯣ ꯑꯁꯪ ꯑꯃꯨꯕ ꯀꯥꯈꯠꯇꯗ
ꯑ ꯑꯗꯨꯒꯤꯁꯨꯝ ꯂꯥꯛꯅꯗꯧꯕ
ꯆꯍꯤꯛ ꯇꯨꯝꯖꯗꯕꯒꯤ
ꯀꯩꯅ ꯋꯥꯊ ꯅ ꯏꯁꯄꯦ ꯌꯥꯅꯔꯦꯅꯤ
ꯄꯈꯛ ꯂꯣꯏꯕꯗ ꯍꯛꯆꯥꯡꯁ ꯂꯣꯏꯕꯗ
ꯍꯥꯏꯗꯤ ꯃꯥꯒꯤ ꯀꯩꯅꯣꯗꯣ ꯑꯗꯨꯝ ꯃꯩꯉꯥ ꯅꯨꯃꯤꯠꯇ ꯑꯗꯨꯝ ꯐꯨꯔ ꯂꯩꯔꯕꯅꯤꯅ ꯃꯤꯠꯁꯨ ꯑꯗꯨꯝ ꯁꯣꯛꯆꯤꯜꯂꯛꯑꯕꯅꯤꯅ ꯑꯗꯨꯕꯗꯤ ꯑꯗꯨꯝ ꯑꯣꯏꯗ꯭ꯔꯦ
ꯋꯥꯗꯤꯦ ꯋꯥꯗꯤꯦ ꯄꯣꯏꯒꯤ ꯁꯥꯟꯅꯔꯤꯕꯁꯤꯡꯒꯤ ꯅꯨꯡꯉꯥꯏꯅꯕ ꯇꯧꯕꯗ ꯑꯩꯈꯣꯏꯁꯨ ꯑꯗꯨꯝ ꯐꯖꯔꯦ ꯑꯗꯣ
ꯃꯥꯅꯦ ꯑꯩꯗꯤ ꯀꯩꯅꯣꯁꯨ ꯑꯦ ꯃꯇꯝꯁꯨ ꯃꯥꯡꯍꯧꯕ ꯑꯩꯁꯨ ꯃꯥꯡꯍꯧꯕ ꯍꯥꯏ ꯃꯑꯣꯡꯗꯣ ꯑꯗꯨꯝ ꯑꯗꯨꯣꯝꯗꯤ ꯁꯣꯏꯗ꯭ꯔꯦ ꯍꯟꯗꯛꯇꯤ
ꯃꯥ ꯏꯁꯥꯁꯨ ꯃꯥꯡꯕ ꯃꯇꯝꯁꯨ ꯂꯣꯏꯕ ꯑꯗꯨ ꯁꯥꯗ ꯇꯤꯛꯕꯔ
ꯃꯥꯅ ꯁꯦꯟꯁꯨ ꯇꯤꯡꯕ ꯃꯣꯏ ꯍꯧꯖꯤꯛ ꯁꯦꯟꯁꯨ ꯑꯗꯨꯝ ꯊꯥꯅꯩꯌꯦꯕꯛ ꯑꯩꯁꯨ ꯅꯣꯡ ꯅꯤꯅꯤꯃꯨꯛꯀꯤ ꯆꯥꯡꯗꯤ ꯊꯥꯅꯔꯝꯕꯅꯤ ꯀ ꯀꯩꯗꯧ ꯅ ꯅꯣꯏ ꯅꯣꯡꯉꯥꯜꯂꯒ ꯆꯥꯅꯤꯡꯒꯦꯕ ꯄꯣꯠꯝꯇꯁꯨ ꯆꯥꯕ ꯐꯛꯇꯦ ꯅꯣꯏ ꯊꯥꯅꯤꯡ ꯊꯥꯕ ꯌꯦꯡꯒꯦ ꯑꯗꯨꯗꯒꯤꯗꯤ ꯁꯨꯡꯊꯥ ꯊꯥꯒꯦꯗ꯭ꯔꯤ
ꯑꯗꯨꯁꯨ ꯊꯥꯈ꯭ꯔꯅꯤ ꯑꯗꯨꯁꯨ ꯀꯩꯅꯣꯁꯨ ꯎꯕꯗꯤ ꯤꯛꯁꯨ ꯎꯕꯅꯤꯅꯦ ꯃ ꯑꯗꯨꯁꯨ ꯄꯩꯁꯥꯒꯠꯗꯤ ꯂꯣꯏ ꯍꯧꯗꯕꯗꯤꯗꯤ
ꯈꯥꯎꯗꯤ ꯈꯎꯗꯤ ꯍꯥꯏꯗꯤ ꯑꯗꯨꯝ ꯊꯥꯅꯔꯒ ꯑꯗꯨꯝ ꯌꯦꯡꯕ ꯌꯥꯎꯅꯩꯌꯦꯕ
ꯑꯗꯨ ꯃꯥꯅꯤ ꯄꯩꯁꯥꯗꯤ ꯂꯣꯏ ꯄꯥꯝꯗꯅꯕꯅꯤꯅ
ꯑꯩꯗꯤ ꯄꯩꯁꯥꯗ ꯅꯣꯡ ꯅꯤꯅꯤ ꯊꯥꯅꯕ ꯂꯨꯄꯥ ꯆꯥꯝꯃ ꯆꯅꯤ ꯆꯥꯝꯃ ꯆꯅꯤ ꯇꯧꯕꯅꯦꯕ ꯌꯥꯝ ꯀꯟꯅꯁꯨ ꯆꯥꯎ ꯊꯥꯔ ꯀꯩꯁꯨ ꯀꯥꯟꯅꯗꯦꯅ
ꯑꯥ
ꯆꯥꯝꯃ ꯆꯅꯤ ꯆꯥꯝꯃ ꯆꯅꯤꯃꯨꯛ ꯇꯧꯔꯒ ꯊꯥꯏ
ꯇꯨꯏ ꯌꯥꯏ ꯌꯥꯝ ꯂꯁꯃꯤ ꯂꯤꯁꯤꯡ ꯇꯔꯥꯒ ꯊꯥꯕ ꯃꯉꯥ ꯊꯥꯕ ꯑꯁ ꯌꯥꯝ ꯊꯟꯗꯣꯛꯅꯩꯅ
ꯌꯥꯎꯋꯣꯏ ꯌꯥꯎꯋꯏ ꯍꯥꯏ ꯀꯥꯏꯗꯗꯨꯗ ꯃꯣꯏ ꯂꯤꯁꯤꯡ ꯀꯨꯟ ꯀꯨꯟꯊ꯭ꯔꯥ ꯅꯤꯐꯨ ꯑꯁ ꯐꯅꯌꯥꯝ ꯌꯥꯎꯔ ꯄꯨꯔꯤ
ꯂꯣꯏꯔꯝꯒꯅꯤ ꯈꯜꯂꯦ ꯑꯗꯨ ꯃꯥꯒꯤ ꯀꯩꯅꯣ ꯇꯥꯅꯕ ꯍꯣꯠꯅꯕꯗ ꯐꯅꯌꯥꯝ ꯂꯣꯏꯅꯔꯝꯒꯅꯤ ꯄꯩꯁꯥ
ꯂꯣꯏꯕ ꯌꯥꯎꯅꯔꯤꯅꯦ ꯑꯗꯨ ꯀꯥꯔꯤꯕ ꯃꯤꯗꯨꯒꯤꯗꯤ ꯅꯨꯡꯉꯥꯏꯑꯕ ꯌꯥꯥꯗꯕ ꯃꯤꯗꯨꯗꯤ ꯑꯗꯨꯝ ꯊꯥ ꯑꯃ ꯂꯣꯏꯕꯤꯅꯦꯕ ꯅꯣꯡꯉꯥꯜꯂꯒꯦ ꯅꯣꯡꯉꯥꯜꯂ ꯃꯥꯏ ꯃꯥꯏ ꯅꯨꯄꯤꯅꯦ ꯅꯪ ꯅꯪ ꯄꯩꯁꯥꯗꯤ ꯀꯗꯥꯏ ꯂꯩꯈ꯭ꯔꯦꯅ ꯑꯗꯨꯗꯩ ꯑꯩꯗꯤ ꯅꯨꯄꯤꯅ ꯐꯨꯕꯤꯈ꯭ꯔꯦ ꯍꯥꯏꯕꯨꯝꯕ ꯝꯕ
ꯌꯥꯎ ꯌꯥꯎꯔꯒꯅꯤ ꯏꯕꯨ ꯀꯥꯏꯗꯧꯕꯁꯨ ꯍꯥꯏꯗꯤ ꯄꯩꯁꯥ ꯅꯨꯡꯁꯥ ꯂꯣꯏ ꯖꯨꯋꯥꯗ ꯊ ꯄꯥꯏ ꯋꯥꯔ ꯀꯞ ꯊꯗꯔꯦ ꯀꯗꯅ
ꯌꯥꯎꯔꯤ ꯄꯨꯔꯤꯗ
ꯍꯥꯏꯗꯤ ꯄꯩꯁꯥꯒꯤ ꯀꯩꯅꯣꯗ ꯂꯣꯏ ꯄꯥꯝꯖꯕꯅꯤꯅ ꯑꯗꯨꯝ ꯌꯥꯎ ꯌꯥꯎꯔꯒꯅꯤꯕ
ꯍꯣꯏꯕ꯭ꯔꯣ ꯑꯗꯨꯗꯤ ꯑꯩꯁꯨ ꯆꯥꯝꯇ ꯆꯥꯊꯣꯛꯎꯈꯤꯒꯦ